ꯑꯣ ꯇꯥꯕ꯭ꯔꯣ
ꯑ ꯇꯥꯕ꯭ꯔꯣ
ꯇꯥꯏꯀꯣ
ꯇꯥꯕ꯭ꯔꯣ ꯑꯣ ꯇꯥꯏ ꯍꯣꯏ ꯀꯩꯇꯧꯔꯤꯅꯣ
ꯑꯗꯨꯝ ꯇꯨꯝꯃ ꯂꯩꯕꯅꯦ ꯅꯪ ꯏꯟꯖꯤꯟ ꯃꯈꯣꯟꯗ꯭ꯔꯥ
ꯎ
ꯌꯥꯝ ꯀꯟꯕꯅꯦ ꯐꯦꯟ ꯃꯈꯣꯟ
ꯅꯪ ꯍꯥꯥ
ꯅꯣꯏ ꯃꯤ ꯀꯌꯥ ꯂꯩꯕ
ꯃꯤꯔꯣ ꯑꯩꯈꯣꯔꯡꯏꯔꯣ ꯑ ꯃꯤ ꯑꯍꯟ ꯑꯅꯤꯅꯦ ꯑꯗꯨꯒ ꯏꯅꯥꯎꯅꯨꯄꯥꯅꯦ ꯑꯩꯅꯦ ꯅꯣꯏ ꯍꯣꯁꯇꯦꯜ ꯗꯣ
ꯍꯣꯏ
ꯑ-ꯎꯝ ꯃꯤ ꯌꯥꯝꯕ꯭ꯔꯣ
ꯌꯥꯝꯗꯦ ꯈꯤꯇꯥꯛꯇꯦ
ꯎꯝ ꯁꯥꯏ ꯑꯗꯨꯝ ꯁꯥꯏ ꯏꯟꯀꯝꯒꯗꯤ ꯑꯗꯨꯝ ꯌꯥꯏꯅꯀꯣ
ꯍꯣꯏ ꯑꯩ ꯌꯥꯌꯦ ꯍꯥꯏꯗꯤ ꯎꯝ ꯑꯩꯗꯣ ꯍꯣꯁ-ꯀꯣꯂꯦꯖ ꯀꯥ ꯀꯥꯔꯒ ꯂꯩꯕꯅꯤꯅꯀꯣ
ꯎꯝ
ꯑꯣ ꯌꯨꯝꯗ ꯗꯤꯄꯦꯟ ꯇꯧꯗꯕꯤꯗ ꯏꯁꯥ ꯏꯊꯟꯇꯅ ꯎꯝ ꯋꯥꯟ ꯌꯥꯔꯗꯤ ꯑꯗꯨꯝ ꯀꯣꯂꯦꯖ ꯀꯥꯕꯅꯦꯕ ꯄꯩꯁꯥꯗꯣ
ꯀꯩꯍꯩꯅꯣ ꯅꯪ ꯌꯪ ꯀꯣꯂꯦꯁ ꯀꯥꯏꯗ꯫ ꯀꯥ ꯑꯣꯏ
ꯀꯥꯗ꯭ꯔꯦꯍꯦ ꯂꯣꯍ꯭ꯔꯦ
ꯀꯣ ꯎꯝ ꯑꯩꯗꯤ ꯃꯥꯁꯇꯔ ꯇꯝꯕ꯭ꯔ ꯈꯥꯟꯕꯅꯦ ꯎꯝ
ꯇꯧꯗ꯭ꯔꯦ ꯄꯥꯏꯈ꯭ꯔꯒꯦ ꯃꯄꯥꯟꯗ ꯃꯄꯥꯟꯗ ꯊꯕꯛ ꯊꯤꯈ꯭ꯔꯒꯦ
ꯑꯗꯨꯅ ꯐꯔꯦꯗ
ꯑꯁ ꯅꯪꯗꯤ ꯂꯩꯔ ꯑꯦꯟꯖꯣꯏꯁꯨ ꯇꯧꯕ ꯃꯇꯝ ꯂꯩꯇꯦꯀꯣ
ꯑꯗꯨꯅꯦ ꯑꯥ
ꯑꯗꯨꯝ ꯍꯟꯅꯤꯡꯈꯨꯔꯅꯤ ꯁꯤꯗ ꯂꯩꯔꯗꯤ ꯎꯐ ꯍꯧꯖꯤꯛꯁ ꯎꯐ ꯆꯍꯤꯗꯣ ꯌꯦꯡꯉꯣ
ꯃꯄꯥꯟ ꯊꯣꯛꯄ ꯌꯥꯏ ꯑꯩꯈꯣꯏꯗꯤ ꯑꯁ ꯌꯥꯗꯦ ꯑꯝꯇ
ꯎꯝ
ꯃꯄꯥꯟ ꯊꯣꯛꯂꯗꯤ ꯍꯣꯏ ꯊꯕꯛ ꯇꯧꯔꯁꯨ ꯑꯗꯨꯝ ꯀꯣꯏꯕꯒꯨꯝꯕ ꯑꯦꯟꯖꯣ ꯑꯇꯞꯄꯒꯨꯝꯕꯗꯤ ꯈꯔ ꯈꯔ ꯐꯪꯒꯅꯤꯅ
ꯎꯝ ꯑꯩ ꯃꯤ ꯃꯤꯒꯤ ꯂꯝꯒꯤ ꯐꯖꯕꯁꯨ ꯎꯋꯦꯅ
ꯁꯤꯗ ꯑꯩꯈꯣꯏꯗꯤ ꯁꯤꯗ ꯇꯂ ꯀꯁꯤꯔꯝ ꯄꯥꯂ
ꯑꯗꯨꯅꯦ
ꯑꯣꯏꯔꯔ ꯅꯣꯏ ꯅꯪ ꯀꯥꯏꯗ ꯎ ꯌꯥꯔꯦ ꯌꯥꯔꯦ ꯅꯍꯥꯟ
ꯑꯥ
ꯑꯣ ꯅꯨꯡꯉꯥꯏꯕ꯭ꯔꯣ ꯃꯐꯝꯗꯣ
ꯀꯩꯕꯥ ꯑꯩꯈꯣꯏ ꯆꯠꯄꯗꯣ
ꯍꯣꯏ
ꯍꯣꯏ ꯅꯨꯡꯉꯥꯏꯌꯦ ꯍꯣꯏ ꯐꯖꯕ꯭ꯔꯥ ꯑꯩꯈꯣꯏꯒꯤ ꯄꯣꯁꯇꯣ
ꯐꯖꯩꯅꯦ ꯐꯖꯩꯅꯦ ꯂꯥꯏꯛ ꯇꯧꯔꯤꯗꯣ
ꯑ ꯏꯟꯁꯇꯒ꯭ꯔꯥꯝꯗꯁꯨ ꯊꯥ ꯄꯣꯁ ꯇꯧꯒꯦ ꯈꯜꯂꯤꯅꯦ
ꯎꯝ
ꯐꯣꯇꯣ ꯌꯥꯝ ꯂꯩꯔꯤꯌꯦ ꯑꯩꯅ ꯊꯥꯒꯠꯇꯕꯩꯅꯦ
ꯎ ꯑꯩꯈꯣꯏꯀꯣ ꯅꯍꯥꯟ ꯂꯥꯁ ꯁꯟꯗꯦꯗꯣ ꯑꯩꯈꯣꯏꯁꯨ ꯆꯠ ꯀꯦꯅ ꯇꯧꯕ ꯑꯗꯣ ꯂꯩꯕ꯭ꯔꯥ ꯐꯗꯔꯁ ꯗꯦ ꯑꯣꯏꯕ ꯃꯥꯜꯂꯦ ꯍꯣꯏ ꯆꯔꯖꯇꯣ ꯊꯦꯡꯅ ꯂꯣꯏꯌꯦ ꯑꯗꯨꯒꯤ ꯊꯦꯡꯈ꯭ꯔꯦ ꯆꯥꯅꯤꯡꯉꯥꯏꯗꯣ ꯈꯔ ꯇꯥꯈ꯭ꯔꯦ ꯆꯠꯇ꯭ꯔꯦ ꯎꯄꯥꯏ ꯂꯩꯇ꯭ꯔꯦ
ꯆꯠꯂꯣ ꯅꯨꯡꯉꯥꯏꯌꯦ ꯍꯟꯗꯛ ꯂꯤꯔꯤꯠꯁꯨ ꯂꯩꯇꯦꯀꯣ
ꯑꯣ
ꯑꯗꯨꯒ ꯒ꯭ꯔꯥꯁꯇꯨꯁꯨ ꯌꯥꯝ ꯁꯥꯡꯂꯦꯕ
ꯑꯣ ꯒ꯭ꯔꯤꯟ ꯌꯥꯝ ꯑꯣꯏꯕꯒꯤꯀꯣ ꯎꯝ ꯁꯤ ꯑꯦꯖꯝ ꯂꯣꯏꯔꯗ ꯌꯦꯒ ꯔꯤꯗꯃꯦꯖ ꯂꯥꯏꯟ ꯒꯨꯝꯕꯁꯤꯁꯨ ꯆꯥꯠ
ꯑꯣꯝꯕ ꯋꯥ ꯍꯥꯏꯔꯅ
ꯋꯥꯏꯅꯤꯉꯥꯏꯁꯨ ꯃꯤ
ꯅꯣꯏꯒꯤ ꯏꯃꯨꯡꯗꯤ ꯌꯥꯝ ꯂꯩꯔꯝꯒꯅꯤꯅ ꯏꯝꯐꯥꯜꯗ
ꯂꯩꯗꯤ ꯂꯩꯌꯦ ꯊꯕꯛ ꯆꯤꯟꯕ
ꯑꯗꯨꯒ ꯒꯥꯔꯤ ꯃꯆꯥꯁꯨ ꯂꯩꯔꯗꯤ ꯍꯥꯏꯅ
ꯀꯔꯤ ꯃꯆꯥ ꯀꯔꯤ ꯃꯆꯥꯗꯤ ꯌꯨꯝꯗ
ꯅꯪ ꯈꯪꯅꯕꯒꯨꯝꯕ ꯂꯩꯇ꯭ꯔꯣ
ꯈꯪꯉꯨꯕꯗꯤ ꯌꯥꯝ ꯂꯩꯌꯦ ꯑꯗꯨ ꯑꯣꯏꯔꯁꯨ ꯀꯥꯎꯅꯤꯉꯥꯏꯗꯣ ꯌꯥꯝ ꯀ꯭ꯂꯣꯁ ꯑꯣꯏꯗꯕꯗꯣ ꯑꯃꯨꯛ ꯇꯜꯂꯤꯅꯕꯣ ꯍꯣꯏ ꯀꯣꯏꯕ ꯆꯁꯦ ꯔꯤ ꯄꯨꯔꯣ ꯍꯥꯏ ꯌꯥꯝ ꯃꯥꯏꯀꯔ
ꯑꯩꯈꯣꯏ ꯆꯠꯄꯗꯁꯨ ꯅꯣꯏ ꯈꯨꯟꯒꯤ ꯏꯃꯥꯟꯅꯕꯤꯗꯣ
ꯍꯣꯏ ꯍꯣꯏ ꯎꯝ
ꯑꯗꯨꯅ ꯀꯧꯕꯅꯦꯕ ꯃꯃꯥꯟꯅꯕꯅꯦꯕ
ꯎꯝ ꯑꯗꯨ ꯐꯩꯌꯦꯅ ꯑꯗꯨꯝ
ꯍꯣꯏ ꯃꯥꯗꯤ ꯐ꯭ꯔꯦꯟ ꯁꯔꯀꯜ ꯌꯥꯝꯕꯅꯤꯅꯀꯣ ꯑꯗꯨ ꯑꯗꯨ ꯋꯥꯇꯦ ꯃꯥꯅꯦꯦ ꯅꯑ ꯑꯦ ꯃꯤ ꯂꯣꯏꯅꯃꯛꯄꯨ ꯃꯥ ꯈꯪꯉꯦ
ꯑꯗꯨꯅꯦ ꯋꯥ ꯌꯥꯝ ꯉꯥꯡꯕ ꯍꯩꯕꯗꯣ
ꯑꯗꯨꯅꯦ ꯑꯁ ꯁꯤꯐꯥꯎꯗ ꯆꯠꯁꯦ ꯌꯥꯝ ꯀꯨꯏꯔꯣꯏ ꯍꯥꯏꯅꯀꯣ ꯑꯁ ꯌꯥꯝ ꯍꯩꯕꯅꯦ
ꯑꯩꯈꯣꯏꯗꯤ ꯑꯗꯨꯒꯨꯝꯕ ꯂꯩꯕꯨꯗꯤ ꯌꯥꯝ ꯐꯅꯤ ꯂꯩꯗ
ꯃꯤꯁꯨ ꯂꯩꯇꯦ ꯂꯩꯔꯁꯨ ꯇꯜꯂꯦ ꯑꯩ ꯍꯥꯏꯕꯗꯣ
ꯍꯥꯏꯗꯕ
ꯃꯥꯗꯤ ꯃꯥꯗꯤ ꯃꯤꯅ ꯆꯠꯅꯤꯡꯗꯦ ꯍꯥꯏꯔꯁꯨ ꯅꯝꯐꯨ ꯅꯝꯐꯨ
ꯅꯝꯐꯨ ꯆꯠꯁꯤ ꯆꯠꯁꯤ ꯑꯗꯨꯝ ꯀꯧꯅꯤ ꯑ ꯎꯝ
ꯅꯪ ꯈꯨꯟ ꯈꯣꯟ ꯆꯠꯇ꯭ꯔꯣ ꯍꯟꯗ ꯈꯣꯟ
ꯆꯠꯅꯤꯡꯉꯥꯏ ꯆꯠꯄ ꯌꯥꯗꯦꯅ ꯂꯝꯕꯤ
ꯑꯦ ꯑꯗꯨꯝ ꯆꯠꯂꯦꯅ ꯃꯤꯁꯤꯡꯁꯦ
ꯍꯣꯏꯣꯏ ꯑꯗꯨꯝꯗꯤ ꯆꯠꯂꯦ ꯑꯗꯨ ꯑꯣꯏꯔꯁꯨ ꯑꯍꯥꯟꯕ ꯑꯣꯏ ꯂꯩꯕꯅꯤꯅꯀꯣ
ꯑꯩꯈꯣꯏ ꯏꯃꯨꯡꯁꯤꯡꯅ ꯂꯥꯛꯀꯅꯨ ꯍꯥꯏꯕꯒꯤ
ꯑꯗꯨ
ꯅꯤ
ꯑꯗꯨꯝ ꯆꯠꯄꯗꯤ ꯌꯥꯏꯑꯦ ꯑꯗꯨꯔꯁꯨ ꯑꯍꯟꯕ ꯂꯩꯕꯅꯤꯅ ꯌꯥꯝꯅꯤ ꯀꯤꯕꯗꯣ ꯑꯩꯈꯣꯏꯅ
ꯑꯣ ꯍꯣꯏ ꯑꯗꯨꯅ ꯑꯩꯈꯣꯏ ꯏꯃꯨꯡꯁꯤꯡꯁꯨ ꯑꯩꯈꯣꯏꯒꯤ ꯑꯩꯒꯤ ꯄꯨꯄꯨꯁꯨ ꯂꯥꯛꯀꯅꯨ ꯍꯥꯏꯕꯒꯤꯅꯤ
ꯂꯥꯛꯄꯤ ꯂꯥꯛꯅꯤꯡꯕ
ꯍꯥꯏꯗꯤ ꯂꯥꯏꯕꯛ ꯊꯤꯔꯗꯤ ꯏꯁꯀꯣꯠ ꯂꯩꯔꯁꯨ ꯑꯗꯨꯝ ꯂꯥꯏꯕꯛ ꯊꯤꯔꯗꯤꯀꯣ ꯁꯤꯔꯅꯤꯗ
ꯁꯤ
ꯅꯪ ꯅꯍꯥꯟ ꯂꯩꯕ ꯃꯐꯝꯗꯨꯗ ꯂꯩꯕ꯭ꯔꯥ
ꯁꯤ ꯅꯍꯥꯟ ꯍꯥꯏꯕꯗꯤ ꯂꯝꯐꯦꯜꯗ ꯍꯣꯏ
ꯑꯣ ꯑꯣ
ꯈꯤꯇꯪ ꯊꯕꯛ ꯇꯧꯕꯤꯔꯣ ꯊꯕꯛ ꯂꯩꯕ꯭ꯔꯣ ꯍꯌꯦꯡ
ꯍꯥꯥ
ꯀ꯭ꯂꯥꯁ ꯂꯩꯕ꯭ꯔ ꯅꯣꯏ ꯍꯌꯦꯡ
ꯂꯩꯇꯦ ꯑꯩꯗꯤ ꯁꯞꯇꯤꯇ꯭ꯌꯨꯠ ꯈꯛꯇꯅꯦ ꯆꯪꯕ
ꯎꯝ
ꯑꯣꯖꯥꯗꯤ ꯇꯧꯗꯦ
ꯎꯝ ꯐꯩ ꯐꯩꯅ ꯑꯗꯨꯝ ꯑꯦꯛꯁꯄꯤꯔꯤꯌꯦꯟꯁꯒꯤꯀꯣ ꯁꯤ ꯆꯦ ꯄꯤꯒꯦꯔꯣ
ꯎꯝ
ꯄꯤꯔꯅꯤꯅ ꯑꯗꯨꯗꯤ ꯌꯥꯏꯅ ꯍꯥꯏꯕꯗꯤ ꯑꯗꯨꯝ ꯐ꯭ꯌꯨꯆꯔꯗ ꯑꯣꯖꯥꯒꯨꯝꯕ ꯍꯣꯏꯇꯒꯕ ꯑꯣ ꯑ
ꯏ ꯂ ꯋꯥꯏꯒ
ꯒꯔꯥ ꯑꯗꯨ ꯑꯣꯏꯔꯁꯨ ꯑꯗꯨꯝ ꯑꯦꯛꯁꯄꯤꯔꯦꯟꯁ ꯂꯩꯕꯅꯤꯅꯀꯣ ꯅꯦꯛꯁ ꯇꯥꯏꯝ ꯑꯗꯨꯝ ꯊꯕꯛꯀꯨꯝꯕ ꯑꯗꯨꯝ ꯄꯥꯝꯃꯦ ꯁꯨ ꯑꯗꯨꯝ ꯈꯪꯒꯅꯤꯅ
ꯎꯝ ꯍꯣꯏ
ꯃꯣꯏ ꯑꯇꯩꯁꯤꯡꯗꯤ ꯌꯥꯝ ꯅꯨꯡꯉꯥꯏꯕ ꯃꯥꯜꯂꯦ ꯃꯣꯏ ꯕꯣꯁꯅꯕ ꯃꯥꯜꯂꯦ ꯃꯁꯤ
ꯍꯣꯏ ꯍꯣꯏ ꯑꯗꯣ ꯕꯣꯁꯅꯔꯒ ꯑꯩꯉꯣꯟꯗ ꯀꯣꯜ ꯇꯧꯔꯛꯄ ꯗ꯭ꯔꯦꯁ ꯐꯥꯕ ꯅꯨꯄꯤꯗꯣ
ꯅꯪ ꯑꯧ ꯇꯥꯏꯌꯦ
ꯗ꯭ꯔꯦꯁ ꯐꯥꯕ ꯅꯨꯄꯤꯗꯣ ꯑꯩꯕꯨ ꯀꯣꯜ ꯇꯧꯔꯛꯄ
ꯑꯗꯨ ꯌꯥꯝ ꯂꯥꯡꯕ ꯃꯥꯒꯤ ꯕꯦꯛꯒ꯭ꯔꯥꯎꯟ ꯃꯣꯏꯁꯇꯣ ꯑꯩꯁꯦ
ꯎꯝ ꯍꯣꯏ ꯉꯁꯥꯏꯗꯣ ꯑꯩ ꯇꯦꯛꯁ ꯇꯧꯋꯦ ꯇꯧꯔꯒ ꯍꯣꯔꯦꯟ ꯅ ꯑꯃꯨꯛ ꯍꯥꯏꯔꯛ ꯑꯥꯡ ꯀꯣꯜ ꯇꯧꯔꯛꯀꯦ ꯍꯥꯏꯌꯦ
ꯎꯝ
ꯅꯣꯏ ꯅꯨꯡꯗꯥꯡ ꯊꯣꯛꯄ ꯌꯥꯗ꯭ꯔꯕ꯭ꯔꯥ
ꯌꯥꯔꯣꯍꯦ ꯕꯣꯔꯗꯤꯡꯅꯦ ꯍꯥꯏ ꯁ꯭ꯀꯨꯜꯒꯤ ꯕꯣꯔꯗꯤꯡ ꯄꯨꯔꯥꯥꯁ ꯇꯔꯦꯠ ꯑꯣꯏꯕꯅꯦ
ꯑꯣ ꯄꯥꯏ ꯂꯩꯥꯇꯦꯅꯦ
ꯑꯩꯅ ꯏꯁꯇ꯭ꯔꯤꯛ ꯑꯣꯏꯕꯅꯤꯅ
ꯅꯪ
ꯎ ꯑꯩꯒꯜ ꯌꯥ
ꯑꯩꯒꯤ ꯈꯨꯠꯇ ꯂꯩꯌꯦ
ꯍꯣꯏ ꯑꯩꯒꯤ ꯈꯨꯠꯇ ꯑꯩꯒꯤ ꯈꯨꯗꯣꯡꯕꯤꯅ ꯎꯕꯅꯦ ꯍꯥꯏꯕꯗ
ꯑꯩꯁꯨ ꯑꯗꯨꯒꯨꯝꯕ ꯇꯧꯅꯤꯡꯉꯉꯦ ꯍꯥꯏꯕꯗꯤ ꯑꯦꯛꯁꯄꯤꯔꯤꯌꯦꯟꯁꯀꯤ ꯈꯛ ꯑꯣꯏꯔꯁꯨꯀꯣ ꯑꯗꯨꯝ ꯁꯣꯁꯦꯜꯒꯤ
ꯍꯣꯏ ꯑꯁ ꯌꯥꯝꯅꯗꯤ ꯑꯥꯏꯗꯤꯌꯥ ꯂꯥꯛꯄꯅꯦ ꯁꯤꯗ ꯇꯧꯕꯁꯦꯀꯣ ꯌꯥꯝ ꯅ ꯔꯦꯁꯄꯣꯟꯁꯤꯕꯜ ꯁꯨꯛ ꯌꯥꯝ ꯆꯥꯎꯕ ꯑꯗꯨꯒ ꯄꯦꯔꯦꯟꯁꯄꯨ ꯀꯃꯥꯏꯅ ꯄꯦꯔꯦꯟꯁꯄꯨ ꯊꯥꯖꯍꯟꯅꯤꯡꯉꯥꯏ ꯀꯃꯥꯏꯅ ꯋꯥ ꯉꯥꯡꯒꯗꯕꯅꯣ ꯏꯟꯇꯔꯦꯛ ꯑꯦꯛꯁꯟ ꯀꯣ ꯑꯗꯨꯒ ꯑꯉꯥꯡꯕꯨ ꯀꯃꯥꯏꯅ ꯂꯣꯏꯅꯒꯗꯕꯅꯣꯒꯨꯝꯕ ꯑꯗꯨꯒ ꯏꯁꯩꯒꯨꯝꯕ ꯗꯥꯟꯁꯀꯨꯝꯕ ꯇꯝꯕꯤꯕ ꯑꯁ ꯑꯩꯗꯤ ꯏꯁꯩ ꯗꯥꯟꯁꯇ ꯏꯟꯇꯔꯦꯁ ꯂꯩꯕꯒꯤꯀꯣ
ꯍ ꯈꯅꯤ ꯈꯅꯤ
ꯅꯣꯛꯅꯥꯅꯡꯉꯦ
ꯐ ꯐꯩ
ꯑꯗꯨꯒ ꯄ꯭ꯔꯣꯒ꯭ꯔꯥꯝꯒꯨꯝꯕ ꯑꯣꯔꯒꯅꯥꯏꯁ ꯇꯧꯕꯒꯨꯝꯕꯁꯨ ꯁ ꯍꯣꯁꯇꯦꯜꯒꯤ ꯄ꯭ꯔꯣꯒ꯭ꯔꯥꯝ ꯍꯦꯛ ꯍꯦꯛ ꯂꯩꯅ ꯍꯣꯏ
ꯑꯦꯛꯖꯥꯝ ꯃꯇꯝ ꯑꯦꯛꯖꯥꯝ ꯃꯇꯝꯗꯗꯤ
ꯑꯩ ꯍꯥꯏꯗꯤꯅ ꯋꯥꯏ ꯑꯁ ꯂꯩꯔ ꯐꯪꯕ ꯉꯛꯇ ꯇꯩꯕꯒꯤ
ꯐꯥꯏꯅꯨ
ꯅꯪꯁꯤ ꯂꯣꯏꯔꯗꯤ ꯇꯧꯕ ꯌꯥꯔꯗꯤ ꯑꯗꯨꯝ ꯇꯧꯔꯛꯎꯀꯣ
ꯍꯣꯏ ꯍꯣꯏ
ꯎꯝ
ꯀꯥꯏ ꯁꯣꯔ ꯐ ꯑꯦꯒꯂꯞ ꯍꯣꯡꯕ
ꯎꯝ ꯑꯩꯁꯨ ꯊꯕꯛ ꯇꯧꯅꯤꯡꯉꯤꯅꯦ
ꯌꯥꯔꯦ ꯅꯣꯏꯗꯤ ꯂꯥꯏꯔꯤꯛ ꯐꯖꯅ ꯇꯝꯃꯣ
ꯆꯄ ꯍꯥꯏꯕꯗꯤ ꯀꯩꯅꯣ ꯀꯩꯅꯣ ꯄꯥꯔꯠ ꯇꯥꯏꯝꯒꯨꯝꯕ ꯒꯨꯝꯕꯗꯣ
ꯌꯥꯔꯦ ꯌꯥꯔꯦ ꯄꯥꯔꯠ ꯇꯥꯏꯝ ꯇꯧꯔꯦꯒ ꯅꯪ ꯂꯥꯏꯔꯤꯛ ꯇꯝꯅꯤꯡꯉꯔꯣꯏ ꯑꯩꯁꯨ ꯑꯗꯨꯃꯥꯏꯅ ꯇꯧꯕꯅꯦ
ꯍꯣꯏ ꯎ ꯑꯣꯏꯔꯝꯅꯤ ꯍꯣꯏ ꯄꯩꯁꯥ ꯂꯥꯛ
ꯄꯩꯁꯥ ꯂꯩꯕꯁꯤꯡꯗꯤ ꯑꯗꯨꯝ ꯂꯩꯔ ꯇꯝꯃꯦ
ꯎꯝ ꯂꯩꯔꯝꯃꯤꯅꯤ ꯍꯥꯏ ꯄꯥꯏ ꯂꯩꯥꯛꯒ ꯇꯝꯃꯤꯅꯤ
ꯄꯥꯏꯗꯔꯤ ꯋꯥꯗ ꯎꯝ ꯑꯃꯒꯤꯌꯨ
ꯀꯣꯂꯦꯖ ꯀꯥꯃꯤꯟꯅꯕ ꯃꯇꯝꯗ
ꯑꯗꯨꯅꯤ ꯌꯥꯝ ꯄ꯭ꯔꯣꯒ꯭ꯔꯥꯝꯒꯨꯝꯕ
ꯎꯝ ꯑꯗꯣ ꯑꯩꯈꯣꯏ ꯀꯥꯏꯅꯕꯗꯤ ꯑꯩꯈꯣꯏ ꯃꯔꯨꯞ ꯀꯥꯏꯅꯕꯁꯦ ꯅꯨꯄꯥ ꯀ ꯑꯣꯏꯕꯊꯦ ꯄꯨꯈꯠꯆꯔꯤꯦ ꯍꯧꯖꯤꯛꯁꯨ ꯍꯧꯖꯤꯛꯇꯤ ꯂꯣꯏ ꯇꯣꯛ ꯃꯥ꯭ꯔꯦ ꯑꯗꯨ
ꯑꯗꯨ ꯍꯣꯏ ꯑꯗꯨ ꯑꯣꯏꯔꯁꯨ
ꯍ
ꯐꯥꯔꯁ ꯑꯦꯝꯗꯗꯤ ꯑꯗꯨꯝ ꯌꯥꯝ ꯄꯨꯟꯕꯗꯣ
ꯑꯁ
ꯁꯤꯠ ꯑꯁꯤ ꯑꯇꯩ ꯅꯨꯄꯥ ꯃꯣꯏ ꯒꯦꯡꯁꯤꯡꯗꯣ ꯑꯗꯨ ꯑꯗꯨ ꯂꯥꯛ ꯇꯝꯦꯗꯤ ꯌꯥꯗ꯭ꯔꯦ ꯋꯥꯏ ꯌꯥꯝꯈ꯭ꯔꯦ
ꯑꯥ
ꯎ ꯊ
ꯑꯣ ꯅꯍꯥꯟꯗꯣ ꯀꯩꯅꯣ ꯇꯧꯔꯦ ꯍꯥꯏꯔꯤꯅꯦ